ꯀꯔꯝ ꯀꯝ ꯂꯩ ꯄꯤꯒꯦ
ꯄꯥꯗꯅ ꯇꯧꯔꯝ
ꯑꯩꯉꯣꯟꯗ ꯇꯥꯗꯌꯦ ꯑꯣ ꯇꯥꯔꯦ ꯇꯥꯔꯦ ꯑꯥ
ꯍꯧꯑꯦ ꯉꯁꯤ
ꯁꯥꯏꯌꯦ ꯌꯥꯝꯅ ꯅꯨꯡꯗꯥꯡꯁꯨ ꯇꯨꯝꯐꯝ ꯆꯥꯐꯝ ꯈꯪꯗꯦ ꯁꯥꯃꯟꯗꯅ
ꯑ ꯑꯩ ꯁꯤꯗꯅꯦ ꯈꯪꯉꯕ ꯑꯩꯈꯣꯏꯒꯤ ꯍꯣꯁꯇꯦꯜꯗ ꯀꯥ ꯑꯃ ꯂꯩꯌꯦꯕ ꯃꯌꯥꯝ ꯃꯥꯅꯦ ꯁꯤꯗ ꯃꯥ ꯍꯧꯗꯣꯡꯁꯤꯗ ꯍꯦꯛ ꯑꯩꯈꯣꯏ ꯍꯣꯁꯇꯦꯜ ꯂꯥꯛꯄ ꯂꯩꯕꯕꯥꯅꯦ ꯑꯩꯁꯤ ꯆꯪꯉꯛꯄꯗ
ꯀꯩ ꯃꯆꯨꯅꯣ
ꯍꯥꯏꯗꯤ ꯑꯩꯅ ꯑꯃ ꯀꯩꯅꯣꯗꯣ ꯀꯣꯝꯂꯥ ꯃꯆꯨꯗꯣ ꯑꯩꯅꯅꯦꯀꯣ ꯋꯥꯁꯦ ꯀꯟꯅ ꯉꯥꯡꯉꯤꯅꯦꯗꯅ ꯍꯣꯏ ꯍꯣꯏ ꯋꯥ ꯀꯟꯅ ꯉꯥꯡꯉꯤ ꯅꯠꯇ꯭ꯔꯥ ꯆꯪꯗꯕ ꯋꯥꯅꯦ ꯑꯗꯨꯝ ꯇꯨꯝ ꯂꯩꯌꯦ ꯅꯨꯡꯉꯥꯏꯔꯤꯌꯦ ꯃꯥꯁꯨ
ꯅꯨꯉꯥꯏꯈ꯭ꯔ ꯄꯣꯠꯅꯤ ꯃꯣꯏ ꯄꯨꯟꯁꯤꯁꯦ ꯈꯔ ꯆꯥꯛ ꯈꯔ
ꯑꯃ
ꯎ
ꯑꯁ ꯃꯥꯗꯤ ꯃꯣꯏꯅꯦ ꯃꯣꯏꯗꯤ ꯆꯥꯕꯒ ꯇꯨꯝꯕꯒ ꯊꯧ ꯂꯩꯇꯗꯅ ꯑꯃꯨꯛꯃꯨꯛ ꯈꯠꯅꯕ ꯑꯗꯨꯗ ꯂꯥꯕ ꯈꯛꯇꯪ
ꯃꯥꯅꯦ ꯑ ꯁꯈꯣꯏ ꯇꯁꯨ ꯈ ꯍꯕꯅ ꯈ ꯍꯕꯅ ꯂꯏ ꯍꯧꯔꯝ
ꯐꯨꯠꯇꯠꯅꯕꯅꯦ ꯃꯣꯏꯗꯤ ꯃꯇꯨꯒꯁ ꯍꯦꯛꯇ ꯐꯣꯏꯔꯒ
ꯃꯥꯅꯦ
ꯎꯝ ꯑꯗꯣ ꯁꯤꯗ ꯃꯅꯥ ꯑꯃꯁꯨ ꯃꯤꯅ ꯐꯧꯗꯣꯛꯑꯝꯃꯦꯕꯀꯣ ꯀꯩ ꯀꯩ ꯈꯪꯗꯦ ꯀꯩ ꯃꯅꯥꯅꯣ ꯈꯪꯗꯦ ꯑꯗꯨꯣ ꯀꯩꯒꯤ ꯑꯗꯣ ꯁ꯭ꯋꯥꯏꯗ ꯌꯥꯝ ꯄꯥꯟꯕ ꯎꯒꯤ ꯃꯅꯥꯗꯤ ꯃꯥꯜꯂꯦ ꯑꯗꯨ ꯀꯩꯗꯧꯅꯕꯅꯣꯗꯤ ꯈꯪꯗꯦ
ꯑꯗꯨꯕꯨ ꯏꯒ ꯅꯦ
ꯇꯛꯈꯥꯏꯔꯒ ꯄ꯭ꯂꯦꯠꯀ ꯁꯦꯝꯗꯣꯏꯖꯥꯠꯂꯣ
ꯑꯁ
ꯃꯥꯗ꯭ꯔꯣ
ꯃꯥꯗꯦ
ꯑꯦ ꯑꯗꯣ ꯑꯩꯈꯣꯏ ꯍꯣꯁꯇꯦꯜꯁꯦ ꯀꯩꯅꯣꯒ ꯀꯩꯅꯣꯒ ꯁꯥꯠ ꯂꯩꯔꯝꯕ ꯋꯥꯅꯦ ꯂꯩꯒ ꯁꯥꯠ ꯂꯩꯔꯝꯃꯦ ꯅꯍꯥꯟꯈꯩ ꯈꯪꯗꯦ ꯀꯩꯅꯣꯗꯣ ꯒꯨꯂꯥꯞꯇ
ꯨꯒꯨꯂꯥꯐ ꯍꯥꯏꯗꯤ
ꯒꯨꯂꯥꯞ ꯍꯥꯏ ꯅꯪ ꯑꯥꯗꯔ ꯒꯨꯂꯥꯞ ꯈꯪꯗꯦ
ꯑꯣ ꯈꯪꯉꯦ ꯈꯪꯉꯦ
ꯀꯩ ꯂꯩ ꯃꯆꯨꯗ
ꯎꯝ
ꯑꯗꯨ ꯅꯍꯥꯟꯒ ꯑꯩꯈꯣꯏ ꯎꯗꯦ ꯉꯁꯤ ꯎꯔꯑꯦ
ꯑꯩ ꯅꯍꯥꯟꯒꯣꯏ ꯎꯒꯨꯝ ꯇꯧꯏꯗ ꯃꯈꯥꯗ ꯃꯈꯥꯗ ꯑꯃꯈꯛꯇꯪ ꯁꯥꯥꯏꯠꯄꯗꯨ ꯅꯠꯇ꯭ꯔꯣ
ꯑꯃꯈꯛ ꯅꯠꯇꯦ ꯄꯥꯝꯕꯤꯕꯨꯗꯤ ꯑꯝꯇꯪꯅꯦ ꯂꯩꯗꯤ ꯃꯌꯥꯝ ꯁꯥꯠꯂꯤ
ꯑꯣ ꯑꯩꯗꯤ ꯑꯝꯇꯪ ꯁꯥꯞꯄꯗꯣ ꯈꯣꯠꯇꯅꯤ ꯑꯩꯅ ꯎꯍꯧꯔꯤꯁꯦ
ꯅꯪꯅ ꯅꯍꯥꯟꯒꯩ ꯇꯧꯔꯤꯀꯥꯟꯗꯨꯗꯅ ꯄꯤꯛꯏꯀꯥꯟꯗ ꯑꯣꯏꯔꯝꯃꯅꯤ
ꯎꯝ
ꯑꯗꯣ ꯑꯩꯈꯣꯏꯁꯤ ꯒꯦꯠ ꯃꯄꯥꯟꯗ ꯍꯩꯅꯧ ꯃꯌꯥꯝ ꯄꯥꯟꯕꯁꯤꯁꯨ ꯆꯥꯗꯕ ꯀꯨꯏꯔꯦ
ꯍꯣꯏ ꯑꯗꯨꯗꯨꯕꯨ ꯄꯥꯜꯍꯧꯗ꯭ꯔꯕ ꯃꯥꯜꯂꯦ ꯑꯩꯗꯤ ꯑꯁꯣꯝ ꯅꯥꯀꯟꯒꯤ ꯑꯃ ꯏꯅꯦꯝ ꯅꯦꯝꯕ ꯑꯃ ꯂꯩꯕꯗꯣ
ꯑꯥ
ꯑꯗꯨꯗꯤ ꯄꯜꯍꯧꯗ꯭ꯔꯕ ꯃꯥꯜꯂꯦ
ꯑ ꯍꯩꯅꯧꯖꯦ ꯄꯥꯟꯗꯤ ꯄꯥꯜꯂꯦꯕꯀꯣ ꯑꯗꯨꯒꯅꯦ ꯑꯋꯥꯡꯕꯔꯣꯝꯗ ꯑꯣꯏꯅ ꯄꯥꯜꯂꯕꯗꯣ
ꯑꯋꯥꯝꯕ ꯇꯣꯟꯗ ꯄꯥꯂꯦ
ꯑꯅꯕꯗꯤ ꯍꯦꯛꯅ꯭ꯔꯖꯥ
ꯑꯁ ꯑꯩꯒꯤ ꯅꯥꯁꯄꯇꯤꯗꯨ ꯍꯦꯛꯄ ꯆꯠꯅꯤꯡꯉꯤ ꯌꯥꯝꯅ
ꯑ ꯉꯁꯥꯏꯗꯩ ꯑꯗꯨ ꯍꯦꯛꯎꯖꯦ ꯖꯥꯝꯗꯨꯁꯨ ꯍꯦꯛꯎꯖꯦ
ꯑꯗꯨꯅꯦꯁꯦ ꯍꯦꯛꯅꯤꯡꯉꯦ ꯍꯥꯏꯕ
ꯀꯁꯒꯤ ꯍꯣꯏ ꯉꯁꯤꯗꯤ ꯅꯨꯡꯁꯥꯁꯨ ꯌꯥꯝ ꯁꯥꯗꯦ ꯍꯣꯔꯦꯟ ꯉꯥꯛꯇꯪ ꯂꯩꯔꯒ ꯂꯥꯏꯔꯤꯛꯀ ꯄꯥꯂꯣꯏꯦ ꯆꯠꯂꯨꯁꯦ
ꯎꯝ
ꯉꯁꯤꯁꯦ ꯑꯁ ꯉꯁꯤꯁꯦ ꯊꯕꯛꯁꯦ ꯌꯥꯝ ꯌꯥꯝꯅꯤꯕ ꯑꯗꯨꯅ ꯍꯧꯖꯤꯛ ꯉꯟꯇꯥꯅ ꯂꯔꯤꯁꯦ ꯁꯤ ꯄꯨꯡ ꯀꯥꯏꯃꯨꯛꯇꯪ ꯄꯥꯊꯣꯛꯍꯧꯒꯦ ꯇꯧꯕꯅꯦ
ꯌꯥꯃꯦ ꯌꯥꯃꯦ ꯌꯥꯝꯒꯤ ꯍꯥꯏꯔꯗꯤ
ꯃꯥ ꯑꯩꯅ ꯑꯩꯅ ꯑꯩꯅ ꯌꯥꯝꯃꯤꯕ ꯈꯨꯌꯥꯝꯁꯤ ꯂꯣꯏꯔꯦ ꯅꯪꯖꯨ ꯉꯁꯤꯗꯤ ꯌꯥꯝꯗꯣꯏ ꯑꯣꯏꯔꯝꯅꯤ
ꯌꯥꯝꯃꯦ ꯑꯩ ꯐꯪꯗꯣꯛ ꯇꯧꯗ꯭ꯔꯤ
ꯍꯣꯔꯦꯟ ꯅꯨꯡꯗꯥꯡ ꯄꯨꯡ ꯇꯔꯨꯛ ꯌꯧꯕꯒ ꯅꯪ ꯋꯥꯔꯤ ꯑꯃꯨꯛ ꯄꯥꯗꯣꯏ ꯑꯗꯨꯒ
ꯃꯥꯅꯤ ꯊꯕꯛꯅ ꯃꯔꯣꯟ ꯑꯃ ꯆꯤꯟꯕꯅꯦ ꯍꯣꯏ
ꯑꯩꯁꯨ ꯉꯔꯥꯡ ꯅꯍꯥꯟ ꯀꯩꯅꯣ ꯁꯨꯝ ꯐꯣꯟ ꯌꯦꯡꯕꯗ ꯗ꯭ꯔꯃꯥ ꯑꯅꯧꯕ ꯑꯃ ꯊꯣꯛꯂꯛ ꯑꯅꯧꯕꯗꯤ ꯅꯠꯇꯦ ꯍꯥꯟꯅꯩ ꯑꯔꯤꯕꯅꯦꯕꯀꯣ ꯑꯩꯅ ꯅꯧ ꯌꯦꯡ ꯈꯜꯂꯛꯄꯗꯣ
ꯀꯩ ꯗ꯭ꯔꯥꯃꯥꯅꯣ ꯍꯥꯏꯁꯦ
ꯑꯃ ꯇꯦꯔꯦꯕꯤꯟ ꯑꯃ ꯂꯩꯍꯧꯕꯅꯦꯕ
ꯎꯝ
ꯎꯕꯗꯅꯦ ꯈꯪꯉꯕ ꯌꯥꯝ ꯑꯁ ꯈꯪꯗꯦ ꯑꯗꯣ ꯗꯔꯃꯥꯒꯤ ꯍꯥꯏꯗꯤ ꯄꯥꯀꯤꯁꯇꯥꯟꯒꯤ ꯗ꯭ꯔꯥꯃꯥꯅꯦꯕ
ꯑꯥ ꯅꯨꯡꯉꯥꯏꯕꯅꯦ ꯌꯥꯝꯅ ꯄꯥꯀꯤꯁꯇꯥꯟꯗꯤ
ꯅꯨꯡꯗꯤ ꯅꯨꯡꯉꯥꯏꯔꯒ ꯍꯦꯔꯣ ꯍꯦꯔꯣꯅꯤꯈꯩꯁꯦ ꯍꯧꯔꯛ ꯄꯗꯗꯤ ꯈꯠꯅꯕꯤ ꯁꯥꯎꯅꯕꯤ ꯇꯨꯃꯤꯟꯅꯗꯕꯤ ꯌꯥꯝ ꯇꯧꯗ꯭ꯔꯣ ꯑꯗꯨꯃꯥꯏꯅ ꯇꯧꯋꯦ ꯍꯧꯖꯤꯛꯀꯤꯗꯨꯁꯨ ꯑꯗꯨꯒꯅꯦ ꯃꯆꯥꯗꯤ ꯍꯦꯛꯇ ꯄꯣꯛꯇꯦꯕ
ꯑꯥ ꯃꯆꯥꯥꯗꯤ ꯍꯦꯛꯇ ꯄꯣꯛꯇꯦꯕ
ꯍꯦꯛꯇ ꯄꯣꯛꯑꯦ ꯍꯥꯏꯕ ꯃꯆꯥꯥꯗꯤ ꯑꯗꯨꯒ ꯅꯪꯅ ꯍꯧꯖꯤꯛ ꯑꯃ ꯋꯥꯔꯤ ꯑꯃ ꯂꯤꯔꯝꯕꯗꯣ ꯍꯥꯏꯗꯤ ꯃꯆꯥꯗꯣ ꯄꯣꯛꯑꯒ ꯃꯣꯏ ꯀꯩꯅꯣ ꯇꯧꯋꯦꯅ
ꯑꯥ
ꯊꯦꯡꯅꯩꯌꯦꯅ ꯑꯗꯨꯃꯥꯏꯅ ꯍꯧꯖꯤꯛꯀꯤ ꯑꯩꯅ ꯌꯦꯡꯗꯣꯏ ꯌꯦꯡꯅꯤꯡꯉꯤꯁꯤꯗꯅꯀꯣ ꯁꯨꯃꯥꯏꯅ ꯇꯧꯋꯦꯕꯀꯣ ꯅꯨꯄꯥꯁꯤꯅꯗꯤ ꯑꯗꯨꯝ ꯅꯨꯄꯤꯁꯦ ꯃꯥꯏ ꯅꯨꯄꯤꯅꯦꯅ ꯈꯟꯖꯗꯣꯏꯅꯦꯕ ꯑꯗ ꯅꯨꯄꯤꯁꯤꯅꯗ ꯗꯕꯒꯤ ꯃꯣꯏ ꯀꯩꯅꯣ ꯇꯧꯕꯅꯦ ꯌꯥꯗꯕ ꯍꯥꯏꯔ ꯍꯦꯛꯇ ꯌꯧ ꯌꯧ ꯌꯥꯗꯕꯗꯤ ꯅꯠꯇꯕ
ꯎꯝ
ꯈꯔ ꯍꯥꯏꯗꯤ ꯑꯩꯉꯣꯟ ꯊꯦꯡꯉꯛꯀꯅꯨ ꯈꯣꯠꯂꯛꯀꯅꯨ ꯀꯥꯏꯅ ꯇꯧꯕ ꯀꯥꯡꯕꯨꯗꯣ ꯑꯣꯏꯗꯣꯏꯅꯦꯕ
ꯑꯥ
ꯑꯗꯨꯗꯨꯒ ꯑꯥ ꯅꯨꯄꯥꯁꯤ ꯍꯥꯏꯗꯤ ꯃꯣꯏꯗꯤ ꯑꯥꯗꯗꯤ ꯃꯆꯤꯟ ꯃꯅꯥꯎ ꯊꯣꯛꯅꯕꯁꯨ ꯑꯗꯨꯝ ꯂꯧꯅꯩꯗꯅ
ꯑꯁꯦꯡꯕ ꯃꯣꯏꯗꯤ ꯃꯆꯤꯟ ꯃꯅꯥꯎ ꯊꯣꯛꯅꯥ ꯕ ꯉꯥꯛꯇꯥ ꯑꯣꯏ ꯂꯧꯅꯩ ꯍꯥꯏꯕ
ꯍꯣꯏ ꯑꯗꯨꯃꯥꯏꯅ ꯇꯧꯔꯒ ꯃꯆꯤꯟ ꯃꯅꯥꯎ ꯊꯣꯛꯄ ꯅꯨꯄꯤ ꯑꯃꯅ ꯍꯧꯖꯤꯛꯀꯤ ꯅꯨꯄꯥꯖꯦ ꯑꯃꯨꯛ ꯄꯥꯝꯃꯝꯕ ꯑꯗꯨꯒ ꯃꯥꯅ ꯐꯪꯈꯤꯗꯕ ꯑꯣꯏꯗꯣꯏꯅꯦꯕ ꯑꯃꯗꯨꯒ ꯍꯣꯡꯒ꯭ꯔꯕꯅꯤꯅꯀꯣ ꯑꯗꯨꯃ ꯍꯣ ꯖꯤꯕꯧꯗꯅꯦ ꯃꯕꯥꯅꯤꯗ‌ꯣ ꯐꯖꯅ ꯇꯨꯃꯤꯟꯅꯗꯅ ꯈꯣꯠꯇꯅ ꯂꯩꯇꯦ ꯍꯥꯏꯕꯗ‌ꯣ ꯃꯥꯅ ꯈꯪꯗꯣꯛꯈ꯭ꯔꯕ ꯑꯗꯒꯤ ꯃꯥ ꯖꯤꯅ ꯑꯃꯨꯛ ꯅꯨꯄꯥꯁꯤꯒꯤ ꯍꯥꯏꯗꯤ ꯁꯦꯕꯥꯒ ꯇꯧꯅꯤꯡꯗꯅ ꯈꯣꯠꯇ ꯑꯗꯨ ꯅꯨꯄꯥꯁꯤꯅ ꯑꯗꯨꯝ ꯇꯧꯔꯛꯀꯅꯣ ꯈꯣꯠꯀꯅꯣ ꯑꯩ ꯅꯨꯄꯤ ꯂꯩ ꯑꯗꯨꯝ ꯍꯥꯏꯕꯅꯦꯕ ꯑꯗꯨꯒ ꯅꯨꯄꯤꯁꯤꯅꯗꯤ ꯍꯥꯏꯗꯤ ꯑꯥ ꯌꯥꯝ ꯐꯔꯦ ꯃꯥ ꯂꯥꯛꯄꯗꯒꯤ ꯅꯪ ꯌꯥꯝ ꯁꯦꯟꯅꯕꯤ ꯕꯤꯔꯅꯤꯒ ꯍꯥꯏꯔꯒ ꯑꯗꯨꯝ ꯍꯥꯏꯗꯤ ꯖꯦꯂꯁ ꯀꯥꯕꯗꯣ
ꯑꯥ
ꯈꯃꯕꯜ ꯆꯥꯎꯔꯤꯕ ꯑꯗꯨꯒ ꯍꯣꯏ ꯑꯗꯣ ꯂꯥꯁꯇꯅꯦ ꯀꯩꯅꯣꯝ ꯇꯧꯔꯒ ꯑꯩꯁꯨ ꯐꯖꯅ ꯌꯦꯡꯗꯕꯅꯤꯅ ꯈꯪꯗꯦ ꯅꯨꯄꯤꯖꯦ ꯆꯠ ꯈꯤꯕ ꯑꯣꯏ ꯂꯩꯔꯝꯗꯣꯏꯅꯦꯕꯀꯣ
ꯑꯥ
ꯌꯨꯝꯗꯨꯗꯒꯤ ꯆꯠꯈ꯭ꯔꯒ ꯅꯨꯄꯤꯁꯤꯅꯗꯤ ꯎꯍꯧꯕ ꯍꯥꯏꯗꯤ ꯍꯧꯖꯤꯛꯀꯤ ꯅꯨꯄꯤꯁꯤꯅ ꯑꯗꯨ ꯃꯥꯅ ꯈꯥꯝꯗꯕ ꯅꯨꯄꯤꯖꯦ ꯆꯠꯈꯤꯕꯖꯦ ꯀꯩꯒꯤꯅꯣ ꯍꯥꯏ ꯃꯥ ꯑꯣꯏ ꯃꯥꯒꯤ ꯑꯣꯏꯍꯧꯅꯕꯅꯀꯣ ꯑꯥ ꯑꯗꯨꯒ ꯂꯥꯁꯇ ꯀꯣꯟꯅ ꯍꯧꯖꯤꯛ ꯃꯥꯖꯦ ꯅꯨꯄꯥꯖꯦ ꯊꯤꯕ ꯐꯪꯗ ꯗ꯭ꯔꯕ ꯈꯪꯗꯦ ꯑꯗꯨꯃꯥꯏꯅ ꯇꯧꯔꯝꯃꯅꯤ ꯊꯤꯕꯨꯗꯤ ꯊꯤꯔꯝꯅꯤꯗꯅ ꯃꯅꯦꯝꯄꯣꯛꯁꯤꯅ ꯁꯨ ꯑꯗꯨꯝ ꯌꯥꯝ ꯂꯨꯅ ꯇꯧꯖꯕꯅꯦꯕꯀꯣ ꯁꯨꯃꯥꯏꯅ ꯍꯥꯏꯗꯤ ꯅꯨꯄꯤ ꯍꯣꯏ ꯍꯣꯏ ꯍꯥꯏꯗꯤ ꯀꯩꯅꯣꯗꯣ ꯃꯥꯏ ꯑꯁꯦꯡꯕ ꯅꯨꯄꯤꯗꯣ ꯑꯗ ꯑꯃ ꯍꯥꯏꯗꯤ ꯃꯥꯏ ꯃꯆꯤꯟ ꯃꯅꯥꯎ ꯊꯣꯛꯄꯁꯤꯅꯒ ꯅꯨꯄꯥꯗꯨꯗ ꯄꯣꯠꯀ ꯏꯟꯒꯦ ꯇꯧꯕꯖꯦ ꯅꯪ ꯀꯩꯗꯧꯕꯩ ꯏꯟꯗꯣꯏꯅꯣ ꯃꯥꯏ ꯅꯨꯄꯤ ꯂꯩꯔꯤꯖꯤꯗ ꯍꯟꯇꯣ ꯏꯕꯥꯏꯅꯤ ꯆꯠꯁꯤ ꯂꯥꯛꯑꯣ ꯃꯣꯏ ꯏꯃꯥꯏ ꯂꯩꯖꯍꯧꯅꯤ ꯀꯥꯏꯅ ꯍꯥꯏꯔꯒ ꯑꯗꯨꯝ ꯇꯧꯕꯤꯕꯅꯦꯕ
ꯑꯗꯨꯒ ꯑꯗꯨ ꯃꯥꯏ ꯅꯨꯄꯤꯗꯨꯗꯁꯨ ꯅꯪꯅ ꯈꯔ ꯏꯟꯗꯅ ꯈꯣꯠꯇꯅ ꯇꯧ ꯀꯩꯅꯣ ꯅꯪ ꯇꯧꯏꯗꯨꯕꯣ ꯀꯥꯏ ꯑꯗꯨꯝ ꯍꯥꯏꯕꯤꯕꯅꯦꯕ ꯑꯗꯣ ꯈꯪꯗꯦ ꯋꯥꯔꯤꯗꯣ ꯌꯦꯡꯗꯕꯅꯤꯅ ꯈꯪꯗꯦ ꯑꯗꯨꯗ ꯅꯨꯄꯤꯁꯦ ꯆꯠꯈ꯭ꯔꯦ ꯈꯣꯠꯈ꯭ꯔꯦ ꯑꯗꯨꯒ ꯅꯨꯄꯥꯁꯤꯁꯨ ꯆꯍꯤ ꯑꯅꯤꯒꯤ ꯃꯇꯨꯡꯒꯨꯝꯕ ꯑꯣꯏꯗꯣꯏꯅꯦꯕ
ꯑ
ꯅꯠꯇ꯭ꯔꯒ ꯑꯍꯨꯝꯒꯤ ꯃꯇꯨꯡꯒꯨꯝꯕ ꯑꯣꯏꯗꯣꯏꯅꯦ ꯍꯥꯏꯗꯤ ꯀꯣꯟꯅ ꯂꯥꯛꯄꯗ ꯅꯨꯄꯤꯗꯨꯅ ꯑꯉꯥꯡ ꯑꯃ ꯄꯨꯔꯛꯑꯦꯕ ꯅꯨ ꯄꯤꯃꯥ ꯆꯍꯤ ꯑꯅꯤꯃꯨꯛ ꯁꯨꯔꯕ ꯑꯃ ꯑꯗꯨꯒ ꯍꯥꯏꯗꯤ ꯑꯗꯨꯗꯣ ꯅꯨꯄꯥꯗꯨꯒ ꯃꯥꯏ ꯃꯆꯤꯟ ꯃꯅꯥꯎ ꯊꯣꯛꯄꯗꯨꯒ ꯂꯨꯍꯣꯡꯗꯣꯏ ꯇꯧꯕ ꯅꯨꯃꯤꯠ ꯑꯣꯏ ꯂꯩꯔꯝꯗꯣꯏꯅꯦꯕ꯫ ꯑꯗ ꯊꯑꯣꯏꯅ ꯂꯥꯛꯑꯒ ꯍꯥꯏꯗꯤ ꯃꯥꯅ ꯍꯥꯏꯗꯤ ꯁꯤꯁꯦ ꯑꯩꯒ ꯃꯥꯒꯒꯤ ꯏꯆꯥꯅꯨꯄꯤꯅꯦꯅ ꯍꯥꯏꯗꯣꯏꯅꯦꯕ ꯑꯗꯩꯗꯤ ꯑꯃ ꯅꯨꯄꯤꯖꯤꯅ ꯀꯥꯏꯗꯩ ꯑꯉꯥꯡꯅꯣꯃ ꯄꯨꯁꯜꯂꯛꯑꯒ ꯍꯥꯏꯗꯤ ꯃꯥꯏ ꯃꯆꯥꯅꯦ ꯍꯦꯛꯇ ꯍꯥꯏꯕ ꯌꯥꯔꯣꯏ ꯈꯣꯠꯂꯣꯏ ꯇꯧꯗꯣꯏꯅꯦꯕꯀꯣ꯫ ꯅꯨꯄꯥꯁꯤ ꯅꯗꯤ ꯀꯅꯥꯝ ꯇ ꯂꯥꯡꯒꯅꯣ ꯑꯁꯤ ꯑꯩꯒꯤ ꯅꯨꯄꯤꯒ ꯑꯩꯒꯤ ꯏꯆꯒꯅꯤ ꯍꯥꯏꯔꯒ ꯑꯗꯨꯝ ꯃꯕꯥꯏꯅꯤ ꯑꯃꯨꯛ ꯂꯩꯈꯤꯗꯣꯏꯅꯦꯕ꯫ ꯑꯗꯣ ꯍꯥꯏꯗꯤ ꯍꯧꯔꯛꯄꯗꯗꯤ꯫ ꯅꯨꯡꯗꯤ ꯅꯨꯡꯉꯥꯏꯗꯣꯏꯅꯦ ꯑꯗꯣ ꯅꯨꯄꯥꯗꯨꯗꯤ ꯌꯥꯝ ꯐꯔꯦ ꯅꯨꯄꯤꯗꯨ ꯑꯣꯏꯔꯝꯗꯣꯏꯅꯦ ꯐꯔꯝꯃꯣꯏꯗꯣꯏ ꯍꯥꯏꯗꯤ ꯐꯠꯇꯕ ꯍꯥꯏꯔꯒ ꯑꯇꯩ ꯑꯇꯩ ꯇꯧꯕꯩ ꯅꯠꯇꯕ ꯁꯨꯝ ꯍꯥꯏꯗꯤ꯫ ꯀꯩꯁꯨ ꯀꯥꯟꯅꯗꯕꯗ ꯏꯁꯧ ꯂꯥꯡꯉ ꯂꯩꯕꯗꯣ
ꯍꯣꯏ ꯍꯣꯏ ꯍꯣꯏ꯫
ꯑꯩ ꯑꯩꯁꯨ ꯇꯧꯋꯦ ꯑꯗꯨꯕꯨꯗꯤ
ꯃꯥꯅꯦ ꯀꯩꯁꯨ ꯀꯥꯟꯅꯗꯕꯗ ꯏꯁꯧ ꯂꯥꯡꯒꯅꯣ ꯍꯥꯏꯖꯦ꯫ ꯑꯗꯨꯕꯨꯗꯤ ꯅꯨꯄꯤ ꯈꯨꯗꯤꯡꯒꯤ ꯄ꯭ꯔꯣꯕ꯭ꯂꯦꯝꯅꯤꯗ ꯏꯁꯧ ꯂꯥꯡꯕ ꯍꯥꯏꯁꯦ
ꯃꯥꯅꯦ ꯏꯁꯧꯁꯦ ꯍꯦꯛꯇ ꯂꯥꯛꯅꯤꯡꯉꯛꯑꯦ ꯍꯥꯏꯕ
ꯃꯥꯅꯦ ꯌꯥꯗꯕꯅꯤ
ꯁꯤ ꯍꯧꯗꯣꯡꯖꯤꯅ ꯃꯔꯣꯟ ꯑꯃ ꯃꯥ ꯃꯉꯥꯏꯔꯦ ꯅꯨꯡꯉꯥꯏꯔꯤꯖꯦ꯫
ꯇꯨꯝꯃꯤꯕꯔꯣ ꯍꯧꯖꯤꯁꯨ ꯑꯗꯨꯝ꯫
ꯇꯨꯝꯃꯤ ꯃꯆꯤ ꯂꯦꯡꯗꯦ ꯏꯁ
ꯍꯔꯦ ꯍꯔꯦ ꯄꯤꯜꯂꯕꯅꯦ ꯑꯩꯗꯤ꯫
ꯏꯅꯨ꯫
ꯏꯁ ꯅꯨꯡꯉꯥꯏꯔꯤꯕ ꯃꯥꯖꯨ꯫ ꯌꯨꯝꯗꯅꯦ ꯍꯧꯗꯣꯡ ꯃꯆꯥ ꯂꯩꯌꯦꯕ ꯑꯩꯈꯣꯏꯁꯨ ꯍꯥꯏꯗꯤ ꯆꯥꯛꯀ ꯆꯥꯕ ꯍꯩꯇ꯭ꯔꯤ ꯑꯃ ꯏꯕꯀꯣ ꯑꯗꯨꯒ ꯃꯥꯁꯦ ꯍꯦꯛꯇ ꯑꯩꯅ ꯅꯍꯥꯟ ꯌꯨꯝ ꯆꯠꯄꯗ ꯇꯤꯟꯒ ꯍꯧꯗꯣꯡꯈꯤ
ꯑꯥ
ꯑꯃ ꯍꯥꯏꯗꯤ ꯃꯁꯥꯁꯤꯗ ꯃꯁꯥ ꯄꯤꯛꯏꯗꯨꯗꯨꯅꯦ ꯇꯤꯟꯗꯨꯅ ꯍꯦꯟꯅ ꯌꯥꯝꯕꯗꯣ
ꯑꯁ ꯃꯗꯨ ꯃꯣꯏ ꯃꯃꯥꯅ ꯐꯥꯕꯤꯗꯥꯏꯅꯦ ꯑꯃꯨꯛ ꯑꯃꯨꯛ꯫
ꯑꯗꯣ ꯈꯪꯗꯦ ꯑꯩꯈꯣꯏ ꯃꯤꯅꯨꯗꯣ ꯍꯟꯅꯨꯔꯦꯕꯀꯣ ꯑꯗꯣ ꯃꯥ ꯍꯟꯅꯨꯔꯀꯥꯟꯗ ꯄꯣꯛꯄꯈꯩꯖꯦ ꯑꯗꯨꯃꯥꯏꯅ ꯇꯤꯟ ꯉꯥꯛꯇ ꯍꯦꯛꯇ ꯌꯣꯕ ꯍꯥꯏꯇꯥꯔꯦꯅꯦ ꯃꯃꯥꯡ ꯑꯗꯨꯖꯨ ꯄꯣꯛꯈꯤꯕꯗꯣ꯫ ꯑꯗꯨꯗꯨꯒ ꯇꯤꯟꯁꯤꯅꯅꯦ ꯍꯥꯏꯗꯤ ꯍꯧꯗꯣꯡ ꯃꯆꯥꯗꯨꯗ ꯑꯗꯨꯝ ꯏꯗꯨ ꯆꯨꯞꯄꯤꯅꯤꯗꯅ
ꯑꯥ
ꯑꯗꯨꯃꯥꯏꯅ ꯆꯨꯞꯄꯒ ꯆꯨꯞꯄ ꯍꯦꯟꯃꯟꯕꯩꯔꯥ ꯈꯪꯗꯦ ꯃꯣꯏꯁꯦ ꯍꯦꯛꯇ ꯃꯌꯥꯡꯁꯦ ꯀꯪꯉꯒ ꯍꯥꯏꯗꯤ ꯆꯥꯕꯁꯨ ꯍꯩ ꯁꯤꯕꯅꯤꯅ ꯁꯤꯒꯤꯕꯀꯣ ꯑꯗ ꯍꯥꯏꯗꯤ ꯃꯃꯥꯡꯗ ꯎꯆꯤꯟꯅꯥꯆꯤꯅꯥ ꯑꯃ ꯍꯤꯡꯍꯧꯔ ꯑꯃ ꯌꯣꯛꯑꯦ ꯐꯅꯦ ꯆꯍꯤ ꯑꯃꯃꯨꯛ ꯍꯦꯜꯂꯦ ꯀꯥꯟꯗ ꯃꯥꯗꯣ ꯑꯃꯨꯛ ꯁꯤꯗꯣꯛꯈ꯭ꯔꯦꯕ ꯍꯥꯏꯗꯤ ꯑꯗꯨꯃꯥꯏꯅ ꯅꯍꯥꯟ ꯑꯃꯨꯛ ꯍꯥꯏꯈꯤꯕꯗꯣ ꯀꯩꯝ ꯇꯧꯗꯕꯤꯗ ꯁꯤꯒꯤꯅ ꯑꯗꯨꯒ ꯃꯁꯛꯁꯦ ꯆꯞ ꯃꯥꯟꯅꯩꯑꯕ ꯍꯟꯗꯛꯁꯨ ꯃꯥ ꯍꯥꯏꯖꯤ ꯂꯩꯍꯧꯔꯤꯁꯦ ꯂꯥꯕꯁꯨ ꯑꯣꯏꯕ ꯑꯗ ꯑꯩꯅ ꯁꯤꯒ꯭ꯔꯅꯤꯅ ꯄꯥꯈꯠꯇꯅ ꯄꯥꯎꯗꯔꯖ ꯇꯩꯕꯅꯦꯕ ꯑꯃ ꯍꯧꯗꯣꯡꯒꯤ ꯇꯤꯟꯒꯤꯗꯣ ꯑꯗꯨꯒ ꯈꯤꯇꯪꯗꯤ ꯐꯍꯧꯔꯦ ꯂꯩꯕꯨꯗꯤ ꯂꯩꯍꯧꯔꯤ
ꯑꯩꯈꯣꯏꯒꯤꯗꯤ ꯀꯩꯅꯣ ꯇꯧꯋꯦ ꯍꯧꯗꯣꯡꯗꯣ ꯍꯥꯏꯗꯤ ꯑꯁ ꯈꯪꯗꯦ ꯃꯔꯛ ꯑꯃꯅꯦ ꯍꯧꯗꯣꯡꯗꯁꯨ ꯃꯣꯏꯁꯦ ꯆꯥꯊꯣꯛꯄꯒꯨꯝꯕ ꯂꯩꯕ ꯃꯥꯜꯂꯦ
ꯂꯩꯕꯅꯦ ꯂꯥꯕꯅ ꯆꯥꯊꯣꯛꯄꯅꯦ
ꯎꯝ ꯑꯗꯨꯗꯒꯤ ꯂꯥꯛꯑꯒꯅꯦ ꯅꯍꯥꯟꯕꯣꯛꯇꯣ ꯍꯧꯗꯣꯡ ꯃꯁꯛ ꯐꯖ ꯐꯖꯕꯗ ꯆꯠꯊꯣꯛ ꯈꯨꯔꯃꯦ ꯌꯥꯕ
ꯑꯁ ꯑꯁ ꯂꯥꯕꯅꯔꯥ ꯃꯃꯥ ꯂꯩꯇ꯭ꯔꯀꯥꯟꯗ ꯑꯣꯏꯔꯝꯅꯤ
ꯍꯣꯏ ꯃꯣꯏꯗꯣ ꯂꯣꯠꯄꯒꯤ ꯀꯩꯅꯣꯗ ꯄꯨꯁꯤꯜꯂꯛꯄ ꯍꯥꯏꯇꯥꯔꯦ ꯁꯅꯥꯃꯍꯤꯗ ꯄꯨꯁꯤꯜꯂꯛꯄ
ꯑꯥ꯫
ꯑꯗꯨꯒꯤꯗꯨꯣ ꯄꯨꯁꯤꯜꯂꯛꯄꯁꯤꯗꯅꯦ ꯀꯩꯅꯣ ꯇꯧꯔꯕ ꯑ ꯂꯥ ꯑꯁꯤ ꯆꯪꯉꯛꯄ ꯑꯩꯈꯣꯏ ꯑꯩꯈꯣꯏ ꯃꯥꯅꯗꯤ ꯈꯪꯗꯕꯒꯤ ꯁꯅꯥꯃꯍꯤꯗ ꯆꯪꯉꯦ ꯍꯥꯏꯕꯒꯤ ꯄꯨꯊꯣꯔꯛꯄꯗꯣ ꯄꯨꯊꯣꯔꯛꯄꯅꯦꯕ ꯑꯗꯨꯒꯗꯤ ꯆꯥꯊꯣꯛꯄꯤꯈ꯭ꯔꯕ
ꯑꯣ ꯑꯩꯈꯣꯏꯒꯤꯗꯤꯅꯦ ꯈꯪꯉꯕ ꯑꯩꯈꯣꯏꯒꯤ ꯗꯥꯏꯔꯦꯛꯇꯨꯕꯨꯗꯤ ꯑꯩꯈꯣꯏ ꯑꯩꯈꯣꯏꯖꯨ ꯂꯥꯕꯖꯨ ꯑꯃꯣꯝꯖꯨ ꯂꯩꯌꯦꯕ꯫
ꯑꯥ꯫
ꯑꯗꯣ ꯑꯩꯈꯣꯏ ꯅꯥꯕꯗꯨꯅꯗꯤ ꯑꯩꯈꯣꯏꯒꯤ ꯃꯥ ꯃꯆꯥꯗꯨꯗꯤ ꯗꯥꯏꯔꯦꯛꯇꯨ ꯆꯥꯗꯦ ꯑꯗꯨꯒꯅꯦ ꯑꯩꯈꯣꯏ ꯃꯥꯟ ꯍꯥꯏꯕꯗ ꯅꯣꯡꯃ ꯍꯧꯗꯣꯡ ꯃꯆꯥ ꯑꯃ ꯆꯥꯔꯒ ꯄꯨ ꯂꯥꯛꯏ ꯈꯣꯏꯌꯨꯝꯗ ꯑꯇꯣꯞꯄꯒꯤ ꯑꯗ ꯈꯣꯏ ꯃꯥꯅ ꯌꯥꯝ ꯉꯛꯇ꯭ꯔ ꯌꯦꯡꯉꯣꯅ ꯇꯧꯔꯒ ꯅꯣꯡꯃ ꯍꯥꯏꯗꯤ ꯍꯥꯏꯗꯤ ꯀꯩꯁꯨꯝ ꯇꯧꯔꯣꯏꯗꯕꯒ ꯃꯥꯜꯂꯒ ꯑꯗꯨꯃꯥꯏꯅ ꯍꯧꯗꯣꯡ ꯃꯆꯥ ꯆꯥꯔ ꯂꯥꯛꯑꯦ
ꯎꯝ
ꯈ‌ꯣꯏ ꯃꯥꯅꯁꯥꯎꯅꯤꯡꯏꯅ‌ꯦ ꯃꯥꯗꯨꯏ ꯑꯗꯩꯗꯤ ꯂꯥꯕꯗꯨꯅꯦꯀꯣ ꯍꯥꯏꯖꯦ ꯂꯥꯕꯗꯨꯗꯤ ꯐꯨꯅꯕꯒ ꯈꯣꯠꯅꯕꯒ ꯅꯥꯞ ꯄꯨ ꯇꯥꯗꯦ ꯑꯩꯈꯣꯏ ꯃꯥꯅ ꯃꯁꯤ ꯅꯨꯄꯥꯁꯦ ꯌꯨꯝꯗꯒꯤꯩ ꯇꯥꯟꯊꯣꯛꯈꯣ
ꯍꯨꯝ
ꯍꯧꯗ‌ꯣꯡꯗ‌ꯣ
ꯑꯦꯁꯤ ꯊꯕ ꯇꯧ ꯍꯤ ꯀꯗꯨꯗꯤ
ꯑꯥꯎ ꯑꯥꯎ